ꯍꯜꯂꯣ ꯇꯥꯕ꯭ꯔꯣ
ꯇꯥꯏꯌꯦ
ꯑꯣꯀꯦ ꯑꯗꯨꯗꯤ ꯈꯥꯛꯇꯪꯒ ꯄꯥꯏ ꯈꯣꯀꫭ
ꯉꯥꯛꯇꯪ ꯄꯥꯏꯈꯣ ꯁꯦꯁ ꯀꯩ ꯃꯊꯦꯜ ꯆꯥꯔꯦ
ꯉꯁꯤꯕꯨ ꯀꯔꯤꯅꯅꯦ ꯑꯣ ꯀꯩ ꯍꯥꯏ ꯇꯔꯦ
ꯍꯥꯎꯑꯦ ꯍꯥꯎꯑꯦ
ꯎꯝ ꯅꯣꯏꯗꯤ
ꯇꯥꯎ
ꯗꯥꯜ ꯍꯥꯏꯕ ꯍꯩꯅꯔꯤꯅ ꯗꯥꯅ ꯍꯥꯏꯔꯣ
ꯑꯩꯌꯥ ꯑꯁꯦꯡꯕꯅꯦ ꯑꯩꯌꯥ ꯀꯩꯅꯣ ꯐꯗꯤ ꯄꯨꯊꯣꯛꯂꯛꯇꯔꯦ ꯑꯩ ꯐꯗꯤ ꯇꯩꯊꯣꯛꯀꯦ ꯇꯧꯔꯒ ꯀꯗꯥ ꯌꯣ ꯈꯔ ꯍꯥꯏ ꯑꯩꯈꯣꯏꯗꯤ ꯉꯥꯏꯍꯥꯛ ꯉꯥꯏꯍꯥꯛꯇꯪ ꯕ꯭ꯔꯦꯛ ꯂꯩꯕ ꯍꯧꯖꯤꯛꯁꯦ
ꯎꯝ
ꯄꯨꯡ ꯃꯔꯤꯗ ꯑꯦꯕ꯭ꯔꯤ ꯐ꯭ꯔꯥꯏꯗꯦ ꯑꯣꯏꯕ ꯗꯥꯗꯤꯕꯨ ꯐꯗꯤ ꯀꯩꯅꯣ ꯎꯗ꯭ꯔꯦ ꯑꯩ ꯐꯗꯤ ꯄꯥꯝꯕ ꯑꯩ ꯐꯗꯤ ꯄꯥꯝꯕ ꯆꯤꯌꯔ ꯇꯩꯊꯅꯤꯡꯉ ꯑꯩ ꯐꯗꯤ ꯐꯗꯤ ꯐꯗꯤ ꯐꯗꯤ ꯐꯗꯤ ꯐꯗꯤ ꯐꯗꯤ ꯫ ꯐꯗꯤ ꯄꯨꯔꯛꯄꯔꯣ ꯑꯁ ꯑꯁꯤꯅꯦ ꯕꯤꯀꯤꯅꯗꯤ ꯏꯔꯨꯕꯅꯤꯅꯦ ꯅꯪ ꯐꯗꯤ ꯂꯩꯕ꯭ꯔꯣ ꯑꯁ ꯇꯩꯊꯣꯛꯑꯒꯦ ꯁꯤꯅ ꯑꯗꯨꯝ ꯍꯨꯏꯁ ꯉꯥꯡꯉꯣ ꯉꯥꯡꯉꯣ ꯍꯥꯏꯌꯣ ꯍꯥꯏꯌꯣ ꯁꯦꯁ
ꯏꯀꯥꯏꯌꯦ
ꯏꯀꯥꯏꯅꯨꯑꯣ ꯑꯁ ꯁꯤꯗꯤ ꯃꯣꯠ ꯂꯩꯔꯦꯕ ꯆꯦꯌꯔ ꯃꯄꯥꯟꯗꯐꯝꯒꯤ ꯇꯧꯔꯒ ꯑꯃꯨꯛ ꯂꯩꯔꯦ
ꯁꯥꯎꯈꯤꯅꯃꯦ ꯅꯪ
ꯇꯞꯊ ꯀꯣ ꯍꯦꯅ
ꯑ ꯑ
ꯍꯣꯏꯥꯏꯗꯨꯅ ꯍ ꯁꯤꯗ ꯐꯝꯔꯒ ꯇꯧꯒꯦ ꯇꯧꯕ ꯑꯩ ꯀꯣꯜꯁꯦ ꯍꯥꯏꯕꯗꯤ ꯃꯅꯨꯡꯗ ꯗꯤꯁꯇꯔꯕ ꯇꯧꯕ ꯅꯣꯏꯕꯨ ꯑꯗꯨꯒꯤꯅꯤꯗ ꯑꯩ ꯃꯄꯥꯟꯗ ꯁꯦꯝꯃꯒꯦ ꯑꯩꯈꯣꯏ ꯀꯣ
ꯎꯝ
ꯑꯥ ꯅꯤꯡꯊꯧ ꯏꯔꯥꯏ ꯅꯨꯃꯤꯠꯁꯦ ꯑꯦꯚ꯭ꯔꯤ ꯏꯅ ꯏꯔꯥꯏ ꯅꯨꯃꯤꯠꯁꯦ ꯑꯩꯈꯣꯏ ꯑꯗꯨꯝ ꯂꯩꯕ ꯄꯨꯡ ꯑꯅꯤꯃꯨꯛꯀꯣ
ꯑꯥ
ꯍꯥꯏꯕꯗꯤ ꯃꯣꯏ ꯄꯥꯉꯜꯁꯤꯡ ꯀꯩꯅꯣ ꯇꯧꯕ
ꯎꯝ
ꯀꯩ ꯍꯥꯏꯕ꯭ꯔꯣ ꯂꯥꯏ ꯈꯨꯔꯨꯝꯕ ꯌꯥꯝ ꯐꯩꯌꯦ ꯅꯪꯗꯤ ꯅꯪꯗꯤ ꯌꯥꯝ ꯍꯩꯌꯦ ꯅꯪ ꯑꯗꯨꯗꯤ ꯅꯪ ꯌꯥꯝ ꯍꯩꯌꯦ
ꯎꯝ
ꯅꯪ ꯌꯥꯝ ꯈꯪꯉꯤ ꯀꯃꯥꯏꯅꯅꯣ
ꯐꯣꯅꯦꯜ ꯃꯔꯛꯇ ꯂꯩꯌꯦ ꯍꯏꯗꯤ ꯀꯩꯅꯣ
ꯑꯗꯨꯒꯤ ꯉꯥꯏꯍꯥꯛꯇꯪ ꯀꯩꯅꯣ ꯇꯧꯕ
ꯎꯝ
ꯁꯤꯗ ꯀꯣꯜ ꯇꯧꯒꯦ ꯇꯧꯕꯅꯤꯗ ꯑꯦ ꯁꯤ ꯅꯝꯕꯔꯁꯦ ꯏꯆꯦꯒꯤꯅꯤ ꯏꯆꯦꯅ ꯃꯥꯒꯤ ꯇꯧꯕꯤꯌꯨ ꯍꯥꯏꯌꯦ
ꯎꯝ
ꯑꯗꯨꯒꯤ ꯇꯧꯔꯤꯅꯦ
ꯎꯝ
ꯑꯩꯅ ꯑꯩꯅꯦ ꯑꯩꯅ ꯍꯥꯏꯕ ꯑꯩ ꯇꯪꯈꯥꯏ ꯇꯪꯈꯥꯏ ꯍꯥꯏꯕꯤꯕ
ꯎꯝ ꯌꯥꯕꯖꯥꯠꯅꯤ ꯑꯗꯨꯁꯨ
ꯑꯗꯨꯝ ꯌꯥꯕ ꯖꯥꯠꯅꯦ ꯀꯩꯅꯣ ꯌꯥꯕ ꯖꯥꯠꯅꯤ ꯅꯠꯇꯦ ꯑꯗꯨꯝ ꯌꯥꯕꯅꯦ ꯏꯝ ꯕꯦꯛ ꯕꯦꯛ ꯐꯣꯂꯣ ꯕꯦꯛ ꯐꯣꯂꯣ ꯕꯦꯛ ꯐꯣꯂꯣ ꯕꯦꯛ ꯑ ꯑꯩ ꯁꯤꯠ ꯁꯦꯝꯒꯦ ꯇꯧꯕꯅꯦ ꯑꯩꯒꯤ ꯀꯩꯅꯣ ꯇꯧꯕ ꯎꯝ ꯁꯤ ꯇꯥꯔꯗꯤ ꯌꯥꯔꯦꯗꯅ ꯍꯧꯔꯒꯦ ꯑꯥꯐꯇꯔ ꯇꯨ ꯃꯟ ꯑꯁ ꯂꯦꯞꯇꯣꯞꯁꯦ ꯑꯃꯨꯛꯀ ꯄꯥꯏꯕ ꯅꯨꯡꯉꯥꯏꯗꯕ ꯁꯤ ꯂꯦꯞꯇꯣꯞꯁꯦ ꯀꯣꯄꯤ ꯇꯧꯔꯦ ꯅꯪꯗꯤ ꯀꯩꯗꯧꯔꯤꯅꯣ
ꯑꯩꯗꯤ ꯀꯩꯁꯨ ꯇꯧꯗꯦꯗ ꯃꯤ ꯀꯔꯤꯒꯤ ꯊꯣꯔꯛꯑꯦ ꯊꯣꯂꯛꯑꯦ ꯑꯗꯨꯒ ꯅꯣꯡꯁꯨ ꯈꯔ ꯈꯔ ꯇꯥꯕꯅꯤꯅꯀꯣ꯫
ꯎꯝ ꯍꯝ꯫
ꯊꯥꯕꯛꯁꯨ ꯇꯧꯅꯤꯡꯉꯥꯏ꯫ ꯊꯥꯕꯛꯁꯨ ꯇꯧꯅꯤꯉꯥꯏ ꯂꯩꯇ꯭ꯔꯦ ꯏꯅꯦ ꯑꯩ ꯈꯣꯏꯗꯒꯤ ꯊꯕꯛ ꯇꯧꯔꯒ ꯂꯣꯏꯔꯒ ꯊꯣꯛꯂꯛꯑꯦ꯫ ꯊꯣꯔꯛꯑꯒ ꯌꯨꯝꯗ ꯊꯣꯛꯑꯦ ꯃꯥꯏ ꯃꯤꯠ ꯇꯥꯊꯣꯛꯑꯦ ꯑꯗꯨꯒ ꯆꯥꯛ ꯆꯥꯊꯣꯛꯑꯦ ꯆꯥꯛ ꯆꯊꯣꯛ ꯑꯒ ꯐꯃꯨꯡꯗ ꯄꯣꯊꯥꯔꯤ
ꯑꯣ
ꯍꯥꯏꯇꯥꯔ
ꯌꯥꯝ ꯅꯨꯡꯉꯥꯏꯕ ꯋꯥꯐꯝꯅꯤꯅꯦ ꯅꯪ ꯍꯥꯏꯔꯤꯁꯤꯗꯤ
ꯎꯝ
ꯑꯁ꯫ ꯈꯨꯠꯁꯤꯀꯣ ꯌꯥꯝꯅꯀꯣ꯫ ꯅꯪꯗꯤ ꯀꯩ ꯃꯊꯦꯜ ꯆꯥꯔꯦ ꯑꯩ ꯍꯪꯈ꯭ꯔꯕ꯫
ꯎꯝ ꯍꯪꯗꯤ ꯍꯪꯈ꯭ꯔꯦ ꯑꯃꯨꯛꯀ ꯍꯥꯏꯕꯤꯒꯦ ꯆꯒꯦꯝ ꯄꯣꯝꯕ꯫
ꯎꯝ ꯍꯥꯏ ꯀꯔꯤ ꯑꯃꯨꯛꯀ ꯍꯟꯅ ꯍꯥꯏꯁꯦ ꯑꯩꯗꯤ ꯑꯃꯨꯛꯀ ꯍꯟ ꯍꯟꯅ ꯍꯪꯗꯣꯏꯅꯦ ꯌꯥꯕ꯭ꯔꯣ ꯑꯗꯨꯗꯤ
ꯌꯥꯏ ꯑꯩ ꯁꯥꯎꯖꯕ ꯂꯩꯩꯖꯗꯦ
ꯌꯥꯝ ꯅꯨꯡꯁꯤꯕ ꯋꯥꯔꯤꯅꯤ ꯁꯤꯗꯤ ꯌꯥꯝ ꯁꯥꯎ ꯌꯥꯗꯦ ꯁꯥꯎ ꯌꯥꯗꯦ ꯅꯨꯄꯥꯅ ꯀꯩꯁꯨ ꯁꯥꯎꯗꯣꯏꯅꯣ ꯅꯨꯄꯥꯅ ꯁꯥꯎꯔꯗꯤ ꯅꯨꯄꯤꯗꯤ ꯀꯃꯥꯏꯅ ꯇꯧꯕ ꯅꯠꯇ꯭ꯔꯕ ꯑꯩꯅ ꯍꯥꯏꯕ ꯆꯨꯝꯕ꯭ꯔꯣ ꯂꯥꯥꯟꯕ꯭ꯔꯣ ꯍꯥꯏꯌꯨ
ꯆꯨꯝꯃꯦ ꯌꯥꯝꯅꯥ
ꯑꯗꯨꯅꯦ ꯅꯪ ꯌꯥꯝ ꯇꯜꯂꯒ ꯂꯩꯔꯦ ꯀꯃꯥꯏꯅ ꯇꯧꯕꯅꯣ
ꯇꯟꯗꯦꯍꯦ ꯀꯔꯤ ꯇꯟꯗꯣꯏꯅꯣ
ꯅꯠꯇꯦ ꯅꯪꯒꯤ ꯅꯪꯒꯤ ꯅꯪ ꯅꯪꯒꯤ ꯅꯪꯒꯤ ꯅꯈꯣꯟꯗꯣ ꯈꯣꯟꯖꯦꯜꯗꯣ ꯌꯥꯝ ꯋꯥꯕ ꯃꯥꯟꯕ ꯋꯥꯅꯤꯗ
ꯎꯝ ꯋꯥꯗꯦꯗ ꯁꯨꯝ ꯐꯃꯨꯡꯗ ꯀꯩꯅꯣ ꯇꯧꯕꯒꯅꯤꯗ ꯋꯥꯍꯟꯗ꯭ꯔ ꯂꯣꯏꯔꯦ ꯀꯩꯅꯣ
ꯑ ꯀꯩꯗꯁꯨ
ꯈꯣꯏ ꯈꯨꯟꯗ ꯂꯛꯆꯥꯒꯦ
ꯄꯧꯅ ꯆꯩꯖꯅꯤ
ꯅꯪ ꯒꯣꯏ ꯁꯥꯕ ꯍꯩꯕꯔꯣ
ꯑꯩ ꯍꯩꯇꯦ ꯍꯩꯗꯅ ꯃꯤ ꯅꯣꯛꯅꯔꯨꯌꯦ ꯑꯩꯕꯨ ꯈꯪꯉꯕꯣ ꯅꯣꯛꯅꯔꯤꯕ ꯅꯣꯛꯅꯔꯤꯕ
ꯀꯅꯥꯅ ꯅꯣꯛ ꯅꯔꯤꯕ ꯑꯩꯉꯣꯟꯗ ꯍꯥꯏꯔꯛꯑꯣ ꯑꯩ ꯇꯧꯒꯦ
ꯌꯥꯝ ꯂꯩ ꯈꯪꯅꯕ ꯑꯩꯕꯨ ꯅꯣꯛꯅꯕ ꯌꯥꯝ ꯂꯩ ꯍꯥꯏꯔꯤꯁꯤꯅꯦ ꯑꯩꯗꯤ ꯖꯒꯣꯏ ꯍꯩꯇꯕꯒꯤꯀꯣ ꯅꯣꯛꯔꯤꯅꯦ
ꯑꯝ
ꯑꯩꯒꯤ ꯈꯨꯆꯣꯡꯗꯣ ꯃꯣꯏꯅ ꯅꯣꯛꯅꯔꯨꯔꯤꯅꯤꯅꯦ ꯅꯣꯛꯊꯤꯔꯤꯅꯦ ꯈꯪꯉꯕ
ꯑꯩꯁꯨ ꯍꯩꯇꯦꯗ
ꯆꯂꯣ ꯊꯥꯖꯗ꯭ꯔꯦ ꯅꯪ ꯀꯩꯅꯦ ꯍꯥꯏꯕ ꯅꯪ ꯑꯩꯈꯣꯏꯒꯤ ꯀꯩꯅꯣ ꯅꯠꯇ꯭ꯔꯣ
ꯑꯩ ꯀꯁꯇꯝ ꯅꯠꯇꯦ
ꯑꯗꯨꯗꯤ
ꯑꯝ
ꯀꯔꯝꯕ ꯈ꯭ꯔꯤꯁꯇꯌꯥꯅꯣ
ꯕꯤꯗ ꯕꯤꯗ
ꯑꯩ ꯍꯪꯗꯤ ꯍꯪꯈ꯭ꯔꯦꯀꯣ ꯅꯪꯕꯨ ꯁꯤꯁꯦ
ꯎꯝ
ꯀꯥꯏꯗꯦꯗ ꯀꯥꯏꯗꯦꯗ ꯍꯪꯈ꯭ꯔꯕꯁꯤꯕꯨ ꯑꯗꯨꯝ
ꯑꯩ
ꯍꯥꯏꯕ ꯌꯥꯏꯗ ꯅꯠꯇ꯭ꯔꯣ
ꯍꯣꯏ ꯌꯥꯏꯆꯦ
ꯎꯝ ꯑꯗꯨꯅꯦ ꯃꯅꯥꯝꯄꯤꯒ ꯍꯥꯏꯔꯤꯁꯦ ꯍꯣꯏ ꯀ ꯍꯣꯏ ꯅꯨꯠ ꯃꯆꯦꯅ ꯍꯥꯏꯕ ꯏꯟꯅꯧ ꯏꯟꯅꯨ ꯏꯟꯂꯨ ꯌꯥꯝ ꯐꯕꯅꯤ ꯎꯝ ꯎꯝ ꯎꯝ ꯄꯦꯠꯁ ꯑꯣꯀꯦ ꯭ꯔꯦꯠ ꯎ ꯀꯣꯄꯤ ꯇꯧꯔꯦ ꯀꯣꯄꯤ ꯇꯧꯔꯦ
ꯑꯩ ꯀꯩꯅꯣꯝꯃ ꯍꯥꯏꯗꯣ ꯂꯩꯅꯤꯡꯉꯅꯤ ꯇꯞꯅ ꯍꯥꯏꯅꯤꯡꯉꯤ
ꯀꯩꯅꯣ ꯀꯩꯅꯣ
ꯀꯩꯅꯣꯝ ꯍꯥꯏꯒꯦ ꯇꯧꯕꯅꯤꯗꯥ
ꯑꯦ ꯀꯩꯅꯣ ꯇꯥꯏꯌꯦ ꯀꯩꯅꯣ ꯍꯥꯏꯗꯣꯏꯗꯣ ꯁꯠ ꯁꯠ ꯁꯠ ꯁꯠ ꯍꯥꯏꯗꯣꯏꯅꯦ
ꯀꯩꯅꯣ ꯇꯧꯔꯒ ꯇꯧꯕ ꯌꯥꯗꯦ
ꯁꯤꯗ ꯍꯥꯏ ꯌꯥꯗꯕꯗꯨꯒꯤ ꯋꯥꯟꯗ
ꯅꯪ ꯀꯗꯥꯏꯗ ꯂꯩꯒꯦ
ꯑꯩꯒꯤꯔꯨꯝꯗ ꯂꯩꯅ
ꯑꯗꯨꯗꯤ ꯀꯔꯤ ꯍꯥꯏꯕ ꯌꯥꯗꯕꯅꯣ
ꯑꯁꯤꯒꯤ ꯀꯣꯜꯒ ꯀꯩꯅꯣ ꯇꯧꯕ ꯑꯗꯨꯒꯤ ꯋꯥꯅꯤꯅ
ꯑꯣꯗꯣ ꯑꯣ ꯑꯣ ꯑꯣ ꯑꯩ ꯒꯌꯥꯟ ꯇꯥꯏ ꯑꯩ ꯒꯌꯥꯟ
ꯎꯝ ꯎꯝ ꯌꯥꯝ ꯂꯨꯅ ꯈꯟꯖꯤꯟꯂꯨ ꯈꯤꯅꯨꯗ ꯑꯃꯨꯛ ꯄꯥꯈꯠ ꯂꯩꯔꯝꯅꯤ ꯀꯩꯅꯣꯝꯃ ꯍꯥꯏꯗꯧ ꯂꯩ ꯍꯥꯏꯗꯅ ꯑꯥ ꯌꯧꯈꯤꯅꯤ ꯋꯥꯈꯜꯒꯗ
ꯑꯩ ꯌꯥꯗ꯭ꯔꯦ ꯇꯨꯝꯕ ꯆꯥꯕ ꯌꯥꯗ꯭ꯔꯦ
ꯇꯨꯝ ꯆꯥꯕ ꯈꯪꯗꯅ
ꯑ ꯌꯥꯏ ꯌꯥꯏ ꯏꯁꯩ ꯁꯛꯄꯤ ꯌꯨ ꯑꯩ ꯇꯥꯖꯒꯦ ꯑꯣ ꯌꯥꯗꯦ ꯀꯩꯒꯤꯅꯣ
ꯊꯕꯛꯁꯦ ꯇꯨ ꯏꯟ ꯋꯥꯟꯅꯤꯈꯣꯏ ꯇꯧꯔꯤꯁꯦ
ꯍꯣꯏ ꯇꯧꯗꯨꯗꯤ ꯀꯗꯥꯒ ꯑꯩꯗꯤ ꯑꯩꯗꯤ ꯂꯣꯏꯔꯅꯤꯑꯦ ꯗꯕꯜ ꯀ꯭ꯔꯣꯞꯄꯤꯡ ꯇꯧꯔꯗꯤ ꯌꯥꯗꯦ ꯍꯧꯖꯤꯛꯀꯥꯟꯗꯤ ꯅꯪ ꯑꯩꯅ ꯇꯧꯔꯤꯗꯕ ꯊꯕꯛꯁꯦ ꯅꯪ ꯎꯔꯗꯤ ꯅꯪ ꯅꯣꯛꯇꯣꯛꯔꯅꯤ ꯇꯨꯔꯤꯕꯨ ꯄꯥꯏ ꯂꯩꯛ ꯅꯠꯇ꯭ꯔꯣ
ꯎꯝ
ꯎ ꯃꯥꯁ ꯁꯤ ꯂꯩꯥꯏꯔꯦ ꯁꯦꯜꯐꯤ
ꯇꯧꯒꯗꯕꯅꯤ ꯌꯥꯔꯤꯕꯃꯩ ꯑꯦ ꯌꯥꯝ ꯊꯨꯏ ꯉꯁꯤꯗꯤ ꯋꯥꯈꯜ ꯅꯨꯡꯉꯥꯏꯕꯩꯔꯥ ꯈꯪꯗꯦ
ꯀꯩꯒꯤꯅꯣ ꯀꯩꯅꯣ ꯊꯣꯛꯏ ꯍꯥꯏꯔꯤꯁꯤꯗꯤ
ꯃꯇꯝ ꯆꯠꯈꯤꯕꯁꯤ ꯃꯇꯝ ꯆꯠꯈꯤꯕꯒꯁ ꯈꯪꯍꯧꯗꯦꯕ ꯌꯥꯝ ꯊꯨꯏꯕ
ꯑꯁ ꯅꯪ ꯀꯩꯒꯨꯝꯟꯅꯅꯣ ꯌꯥꯝ ꯅꯨꯡꯉꯥꯏ ꯍꯥꯏꯔꯤꯁꯦ
ꯈꯪꯗꯦꯗ ꯃꯨꯗ꯭ꯔꯥꯗꯤ ꯈꯪꯗꯦ ꯃꯨꯟꯗ꯭ꯔꯪ ꯑꯃꯗ ꯂꯩ
ꯎꯝꯝ ꯑꯩꯅ ꯇꯧꯅꯨꯍꯦ ꯇꯧꯅꯨꯍꯦ ꯑꯗꯨꯃꯥꯏꯅ ꯇꯧꯅꯨꯍꯦ ꯎꯝ
ꯀꯥꯡ ꯂꯦꯟ ꯅꯨꯃꯤꯠꯅꯤ ꯉꯔꯥꯡꯅ ꯀꯪꯂꯦꯟꯅꯤꯅꯦ ꯍ ꯃꯅꯥ ꯀꯨꯅꯨꯡ ꯃꯃꯥꯡꯗ ꯂꯦꯞꯂꯝꯕ ꯅꯝꯕ ꯄꯨꯡꯉꯧ ꯐꯤ ꯑꯃ ꯏꯜꯂꯒ ꯢꯁ ꯃꯤꯅꯤ ꯃꯦꯔꯝ ꯀꯦꯟꯗ꯭ꯔ ꯃꯝ ꯇꯦ ꯄꯥꯝꯕꯣꯝ ꯑꯗꯨꯒ ꯊꯝꯕꯧ ꯄꯥꯝꯕꯣꯝꯗꯤ ꯌꯦꯡꯉꯦ ꯊꯝꯕꯧ ꯃꯥꯜꯂꯤ ꯇꯝꯕꯧꯁꯦ ꯌꯥꯝꯅꯗꯤ ꯐꯖꯕꯖꯥꯅꯤꯀꯣ ꯃꯣꯏꯅ ꯁꯩꯊꯥꯔꯤꯁꯦ
ꯄꯥꯝꯕꯣꯝꯁꯦ ꯊꯝꯕꯧꯅꯦ ꯍꯥꯏꯕ ꯊꯝꯕꯧꯁꯦ ꯀꯩꯅꯣ
ꯊꯝꯕꯧ ꯍꯥꯏꯕꯁꯦ ꯁꯤꯡꯖꯨ ꯆꯥꯕꯗ ꯊꯝꯕ ꯑꯉꯧꯕ ꯑꯃ ꯀꯩꯅꯣ ꯇꯧꯕꯗꯣ
ꯃꯈꯨꯝ ꯃꯔꯨꯝ ꯃꯔꯨꯝꯒ ꯍꯣꯕꯗꯣ
ꯎꯝ ꯎꯝ
ꯑꯗꯣ ꯊꯝꯕꯧꯅꯤ ꯍꯥꯏ ꯀꯩꯒꯤ ꯁꯩ ꯊꯥꯔꯤꯅꯣ ꯀꯩ ꯑꯩ ꯀꯩ ꯒ꯭ꯌꯥꯟ ꯇꯥꯗꯦ ꯃꯣꯏꯒꯤ ꯏꯁꯩꯁꯦ
ꯊꯝꯕꯧꯗꯤ ꯆꯨꯝꯇꯛ ꯆꯨꯝꯃꯦꯗꯅ ꯉꯧꯕꯕ꯭ꯔꯣꯛ ꯉꯧꯔꯒ ꯉꯕ꯭ꯔꯣꯛ ꯉꯧꯔꯒ ꯑꯗꯨꯒ ꯄꯥꯝꯕꯣꯝꯁꯤꯗꯤ ꯄꯥꯝꯕꯣꯝꯅꯤ ꯍꯥꯏꯔꯒ ꯅꯨꯄꯤꯒꯤ ꯄꯥꯝꯕꯣꯝꯗꯤ ꯃꯇ꯭ꯔꯪ ꯃꯇ꯭ꯔꯪ ꯀꯥꯕꯗꯗꯤ ꯄꯥꯝꯗꯦꯗꯅ ꯃꯤꯁꯤꯡꯁꯨ ꯊꯣꯠꯂ ꯅꯧꯔꯒ ꯉꯔꯀ ꯉꯧꯔꯒ ꯊꯝꯕ ꯍꯥꯏꯁꯤꯗꯤ ꯑ ꯃꯈꯣꯡ ꯑꯗꯨꯋꯥꯏꯗꯒꯤ ꯆꯥꯎꯔꯒ ꯃꯇꯣꯟꯗ ꯁꯨꯃꯥꯏꯅ ꯄꯤꯖ ꯆꯨꯝꯕꯗꯣ ꯐꯖꯕꯗꯣ ꯁꯦꯠ ꯐꯖꯅ ꯇꯥꯕꯗꯣ
ꯑ ꯐꯖꯔꯅꯤ ꯐꯖꯔꯅꯤ ꯑꯗꯨꯗꯤ
ꯎ ꯑꯗꯨꯒꯤ ꯁꯩꯊꯥ ꯋꯥꯅꯦꯗ
ꯍꯣ ꯍꯣꯏ ꯐꯔꯦ ꯌꯥꯝ ꯐꯖꯔꯦ ꯌꯥꯝ ꯐꯖꯔꯦ ꯑꯈꯣꯏꯗꯤ ꯒ꯭ꯌꯥꯟ ꯇꯥꯔꯁꯨ ꯑꯗꯨꯝ ꯐꯖꯔꯦ ꯍꯥꯏꯖꯔꯒꯦ
ꯍꯥꯏꯗ꯭ꯔꯗꯤ
ꯁꯔꯦ ꯐꯖꯔꯦ
ꯎꯝ ꯋꯥꯔꯧꯕꯔꯣ ꯀꯥꯢꯅ
ꯑꯩ ꯌꯥꯝ ꯑꯣꯏꯔꯥꯎꯏꯕꯣ
ꯅꯠꯇꯦ ꯋꯥꯔꯧ ꯋꯥꯔꯧ ꯋꯥꯔꯧ ꯋꯥꯔꯧ ꯍꯥꯏꯕ ꯅꯠꯇꯦ ꯀꯩꯅꯣꯅꯤ ꯈꯝꯕꯟ ꯆꯥꯎꯔꯣꯕ ꯍꯥꯏꯒꯦ ꯇꯧꯕꯅꯤꯗ
ꯎꯝ ꯌꯥꯝ ꯈꯝꯕꯟ ꯆꯥꯎꯕꯅꯤ ꯀꯣ ꯇꯧꯅꯨ ꯀꯣ
ꯅꯪ ꯀꯞꯆꯅꯤ
ꯃꯂꯦꯝꯒꯤ
ꯑꯁꯤ ꯅꯨꯄꯥꯁꯦ ꯃꯥꯒꯤꯁꯦ ꯀꯝꯄꯅꯤ ꯃꯃꯤꯡꯁꯦ ꯑꯩ ꯈꯪꯗ꯭ꯔꯦꯅꯦ
ꯅꯣꯏꯔꯣꯝꯗ ꯃꯩ ꯂꯥꯛ